ꯍꯜꯂꯣ
ꯍꯜꯂꯥꯎ ꯏꯌꯥꯝꯕ
ꯇꯥꯕ꯭ꯔꯣ
ꯏꯌꯥꯝꯕ ꯏꯌꯥꯝꯕ ꯁꯛ ꯐꯖꯕꯣ
ꯇꯥꯗꯕ꯭ꯔꯣ
ꯇꯥꯏꯌꯦ
ꯇꯨꯝꯕ꯭ꯔꯣ
ꯇꯨꯝꯗꯦ ꯅꯪꯗꯤ ꯍꯧꯖꯤꯛ ꯇꯨꯝꯕ ꯃꯇꯝꯂꯣ ꯅꯨꯡꯊꯤꯟꯗꯨꯕꯨ ꯇꯨꯝꯕ ꯍꯧꯅꯗꯦ
ꯂꯩꯔꯤꯛ ꯄꯥꯔꯤꯔꯣ
ꯀꯔꯤ ꯄꯥ ꯂꯥꯏꯔꯤꯛ ꯑꯁ ꯂꯥꯏꯔꯤꯛ ꯀꯥꯁꯦ ꯀꯥꯎꯔꯦꯗꯥ ꯂꯥꯏꯔꯤꯛꯀꯤ ꯍꯥꯎꯕ꯭ꯔꯣ ꯀꯃꯥꯏꯅ ꯇꯧꯒꯦ ꯃꯍꯥꯎꯁ ꯈꯪꯗ꯭ꯔꯦ ꯀꯥꯎꯔꯦ ꯂꯥꯏꯔꯤꯛ ꯍꯥꯏꯁꯦ ꯀꯩꯅꯣ ꯈꯪꯗ꯭ꯔꯦ
ꯏꯔꯣꯟꯕ ꯆꯥꯕ ꯍꯥꯎꯕꯅꯦ
ꯎꯝ ꯅꯣꯡꯃ ꯇ꯭ꯔꯥꯏ ꯇꯧꯕ ꯇꯥꯔꯦ ꯑꯗꯨꯗꯤ
ꯎꯝ
ꯀꯩꯗꯧꯔꯤꯅꯣ
ꯀꯩꯗꯧꯔꯤꯅꯣ ꯑꯩꯗꯤ ꯍꯤꯞꯄꯥ ꯒꯥ ꯂꯩ ꯑꯦ
ꯁꯥꯗꯕ꯭ꯔꯣ
ꯁꯥꯗꯦꯗ ꯑꯩꯅ ꯏꯪꯕꯒꯤ ꯋꯥꯈꯜ ꯈꯜꯂꯒ ꯇꯨꯝꯕ
ꯑꯦ ꯋꯥꯈꯜꯗ ꯏꯪꯕꯒꯤ ꯋꯥꯈꯜ ꯈꯜꯗꯗꯤ ꯑꯗꯨꯝ ꯏꯪꯕ ꯍꯥꯏꯗꯨꯅꯤꯀꯣ ꯑ ꯏꯡꯕ ꯃꯥꯂꯦ ꯍꯥꯛꯆꯥꯡꯗꯁꯨ
ꯑꯁ ꯌꯥꯝ ꯅꯨꯡꯉꯥꯏꯕ ꯋꯥꯔꯤꯅꯤꯅꯦ
ꯎꯝ ꯑꯩꯁꯨ ꯑꯩꯁꯨ ꯇꯨꯝꯃꯤ ꯑꯦ ꯀꯩꯁꯨ ꯊꯕꯛ ꯂꯩꯇꯦ ꯉꯁꯤꯗꯤ ꯐ꯭ꯔꯤꯗ ꯂꯩꯗꯣꯏꯅꯦ
ꯂꯩꯁꯥꯕꯤꯁꯤꯡꯕꯨ ꯐꯣꯟ ꯇꯧꯔꯒꯁꯨ ꯐꯣꯟ ꯅꯦꯠꯋꯥꯛꯛꯁꯦ ꯅꯨꯡꯉꯥꯏꯇꯦꯅꯦ ꯍꯜꯂꯣ ꯍꯜꯂꯣꯑꯣ ꯍꯛꯇ ꯍꯦꯛꯇ ꯍꯥꯏ
ꯂꯩꯁꯥꯕꯤꯁꯤꯡꯗꯣ
ꯍꯣꯏꯅꯦ
ꯃꯣꯏ ꯅꯦꯠꯋꯥꯛ ꯌꯥꯗꯕ ꯂꯩꯔꯝꯃꯅꯦ ꯀꯔꯤꯒꯨꯝꯕ ꯅꯦꯋꯥ ꯌꯥꯗ꯭ꯔꯗꯤ ꯑꯩꯉ ꯑꯩꯉꯣꯟꯗ ꯇꯧꯔꯑꯣ ꯑꯩꯗꯤ ꯑꯦꯚꯥꯏꯂꯦꯕꯜ ꯅꯦꯠꯋꯥꯛꯇꯤ ꯐꯤꯠꯅꯤ ꯀꯩꯝ ꯇꯧꯗꯦ
ꯕꯦꯔꯥꯅꯤꯍꯦ ꯍꯧꯖꯤꯛꯁꯨ ꯍꯧꯖꯤꯛꯁꯨ ꯋꯥꯆꯦꯞꯇ ꯑꯃꯨꯛ ꯀꯣꯜ ꯇꯧꯔꯛꯄ ꯌꯥꯠꯅꯤ
ꯎꯝ
ꯑꯣꯟꯊꯣꯛ ꯑꯣꯟꯊꯣꯛꯄꯅꯦꯗ
ꯍꯣꯏ ꯋꯥꯏ ꯐꯥꯏ ꯋꯥꯏ ꯐꯥꯏ ꯄꯥꯏꯌꯣ ꯍꯥꯏꯌꯣ ꯋꯥꯏ ꯐꯥꯏꯅ ꯍꯦꯟꯅ ꯅꯨꯡꯉꯥꯏꯕꯒꯨꯝ ꯇꯧꯋ
ꯋꯥꯏꯐꯥꯏꯅ ꯅꯨꯡꯉꯥꯏꯕ ꯃꯥꯜꯗꯦꯀꯣ
ꯎꯝ ꯝ ꯑꯩꯁꯨ ꯑꯁ ꯁꯥꯕꯤꯒ ꯂꯩꯔꯗꯤ ꯋꯥꯔꯤ ꯁꯥꯕ ꯅꯨꯡꯉꯥꯏꯗꯨꯣꯏꯅꯤ ꯅꯣꯏꯒ ꯑꯣꯏꯅ ꯂꯩꯇꯦ
ꯍꯣꯔꯦꯟ ꯅꯨꯡꯗꯥꯡ ꯍꯣꯔꯦꯟ ꯅꯨꯡꯗꯥꯡꯕꯨ ꯐꯖꯕ ꯂꯩꯏꯅꯦ ꯄꯨꯡ ꯑꯃ ꯃꯈꯥꯏ ꯑꯗꯨꯗꯤꯅꯦ
ꯖꯄꯥꯟ ꯑꯦ ꯖꯄꯥꯟ ꯅꯠꯇ ꯑ ꯐ꯭ꯔꯥꯟꯁꯀ ꯀꯩꯅꯣꯗꯣꯀꯣ
ꯎꯝ
ꯐ꯭ꯔꯥꯟꯁ ꯏꯁꯀꯣꯂꯦꯠꯂꯣ
ꯑꯗꯨ ꯐꯖꯒꯗꯧꯕ ꯃꯥꯜꯂꯦ ꯃꯪꯗ ꯑꯣꯏꯅ ꯃꯪꯗ ꯑꯣꯏꯅ ꯌꯦꯡꯁꯤꯔꯣ ꯑ
ꯑꯃ ꯃꯈꯥꯏꯗ ꯅꯪ ꯇ꯭ꯔꯣ ꯑꯥꯏ ꯕꯥꯔꯣ ꯃꯈꯥꯏꯗ ꯅꯠꯇ꯭ꯔꯕ ꯎꯝ
ꯎꯝ ꯕꯥꯔꯣ ꯑꯩ ꯉꯁꯥꯏ ꯌꯦꯡꯕꯗ ꯕꯥꯔꯣ ꯃꯈꯥꯏꯗ ꯁꯣꯏꯕ꯭ꯔꯥꯗꯤ ꯈꯪꯕ ꯕꯥꯔꯣ ꯃꯈꯥꯏꯗ
ꯕꯥꯔꯣ ꯃꯈꯥꯏꯗ ꯑꯣꯏꯔꯝꯒꯅꯤ ꯑꯗꯨꯗꯤ
ꯕꯥꯔꯣ ꯃꯈꯥꯏꯗ ꯑꯣꯏꯔꯒꯗꯤ ꯌꯦꯡꯕ ꯌꯥꯏ
ꯎꯝ ꯈꯪꯗꯦꯅꯦ ꯑꯁ ꯀꯅꯥꯅꯣ ꯐꯣꯟ ꯇꯣꯞ ꯇꯣꯞ ꯇꯧꯔ ꯂꯥꯛꯏꯗꯨꯕꯣ
ꯕꯥꯔꯣ ꯃꯈꯥꯏꯗ ꯑꯣꯏꯔ ꯗꯤ ꯌꯦꯡꯕ ꯌꯥꯏ ꯀꯥꯏ ꯀꯥꯏꯗꯒꯤ ꯄꯨꯡ ꯑꯃ ꯑꯅꯤ ꯑꯍꯨꯝꯕꯨꯗꯤ
ꯑꯗꯨꯗꯤ ꯀ꯭ꯋꯥꯇꯔ ꯐꯥꯏꯅꯦꯜ ꯇꯧꯔ ꯌꯧꯔꯀꯥꯟꯗ ꯌꯦꯡꯕ ꯇꯥꯕꯅꯤ
ꯕꯣꯜ ꯌꯦꯡꯕ꯭ꯔꯥꯕꯨ ꯂꯣꯏ ꯍꯛꯆꯥꯡ ꯁꯣꯛꯇꯅ ꯍꯛꯆꯥꯡ ꯁꯣꯛꯇꯅ ꯍꯣꯁꯄꯤꯇꯥꯜꯗ ꯇꯨꯝꯕꯅꯤ ꯂꯥꯁꯇ
ꯏꯃꯥꯅꯤꯅꯦ
ꯍꯧꯖꯤꯛ ꯍꯧꯖꯤꯛ ꯍꯌꯦꯡ ꯍꯣꯔꯦꯟ ꯀꯩꯅꯣ ꯋꯥꯛꯀꯤꯡ ꯆꯠꯄꯗ ꯀꯥꯏ ꯆꯠꯁꯦ ꯍꯥꯏꯕꯅꯣ
ꯈꯪꯗꯦ ꯊꯕꯛ ꯆꯠꯈꯤꯕ ꯑꯅꯤꯗꯨ ꯄꯨꯡ ꯀꯌꯥꯗ ꯍꯜꯂꯛꯇꯣꯏꯅꯣ
ꯈꯪꯗꯦꯅꯦ ꯃꯣꯏ ꯃꯕꯥꯅꯤ ꯂꯥꯛꯇ꯭ꯔꯗꯤ
ꯃꯕꯥꯅꯤ ꯍꯣꯏ ꯃꯕꯥꯅꯤ ꯂꯥꯛꯇ꯭ꯔꯗꯤ ꯑꯥ ꯑꯁꯣꯝ
ꯖꯒꯥ ꯅꯨꯡꯉꯥꯏꯕꯖꯦ ꯑ ꯆꯠꯁꯦ ꯆꯠꯁꯦ ꯃꯕꯥꯅꯤ ꯂꯥꯛꯑꯗꯤ ꯕꯣꯜ ꯇꯧꯁꯦ
ꯑꯗꯨꯝ ꯁꯥꯟꯅꯕ ꯍꯣꯏ
ꯑꯃꯨꯛ ꯂꯥꯛꯇꯧ ꯃꯥꯜꯂꯤꯅꯦ ꯕꯣꯜ ꯁꯥꯟꯅꯅꯤꯡꯕꯅꯤ ꯑꯃꯗꯤꯁꯨ
ꯍꯥꯥ
ꯑꯃꯨꯛ ꯂꯥꯛꯇꯧ ꯃꯥꯜꯂꯦꯕ ꯕꯜ ꯁꯥꯟꯅꯥꯅꯤꯡꯉꯥꯏ ꯃꯣꯏ ꯃꯕꯥꯅꯤꯗꯣ
ꯇꯤ ꯂꯥꯛꯀꯗꯧꯕ ꯃꯥꯜꯂꯦ ꯆꯥꯛ ꯆꯥꯗꯕꯤꯗ ꯆꯠꯈꯤꯕꯅꯦ ꯉꯁꯤ
ꯎꯝ
ꯉꯁꯤꯖꯦ ꯑꯩꯁ ꯁꯥꯗꯦꯗ ꯇꯧꯋꯦꯅꯦ ꯅꯣꯡꯖꯦ ꯃꯪꯒ꯭ꯔꯦꯅꯦ
ꯑꯩꯗꯤ ꯊꯧꯅꯥꯎ ꯃꯅꯥꯛꯇ ꯐꯝꯃꯒ ꯂꯩꯌꯦ
ꯎꯝ
ꯅꯌꯥꯝꯕ ꯅꯌꯥꯝꯕꯕꯨ ꯐꯣꯟ ꯐꯣꯟ ꯅꯌꯥꯝꯕꯕꯨ ꯐꯣꯟ ꯇꯧꯒꯦ ꯇꯧꯔꯒ ꯃꯥ ꯇꯨꯝꯈ꯭ꯔ ꯃꯥꯜꯂꯦꯅꯦ
ꯎꯝ ꯉꯔꯥꯡ ꯗ꯭ꯌꯨꯇꯤ ꯇꯥꯕꯗꯗ ꯇꯨꯝꯅꯤꯡꯕ ꯃꯥꯜꯂꯦ
ꯂꯩꯁꯥꯕꯤꯁꯤꯡ ꯇꯧꯒꯦ ꯇꯧꯔꯒ ꯑꯁ ꯌꯥꯗꯦꯗ ꯅꯦꯠꯋꯥꯛ ꯅꯨꯡꯉꯥꯏꯇꯕ ꯉꯥꯛꯇ ꯂꯩꯁꯥꯕꯤꯁꯤꯡꯕꯨ ꯇꯧꯒꯦ ꯈꯜꯂꯒ ꯌꯥꯗꯦ
ꯏꯇꯩꯃꯗꯨꯕꯨ ꯀꯃꯥꯏꯟ ꯇꯧꯔꯤꯒꯦ ꯕ꯭ꯂꯣꯛ ꯑꯃꯨꯛ ꯍꯥꯡꯉꯦ
ꯑꯗꯨ ꯔꯦꯀꯥꯗꯨ ꯑꯗꯨꯝ ꯆꯥꯔꯒ ꯂꯩ
ꯂꯩ ꯀꯥꯗ ꯑꯗꯨꯝ ꯆꯔꯒꯥ ꯂꯩꯔꯦ
ꯃꯦꯆ ꯑꯃꯗꯤ ꯄꯣꯊꯥ ꯄꯇꯥ
ꯕꯔꯦꯠ ꯀꯥꯔ ꯍꯣꯏ ꯑꯇꯕꯅꯤꯅꯥ ꯃꯦꯁꯇ ꯑꯗꯨꯝ ꯄꯣꯊꯥꯕ ꯇꯥꯔꯦꯅꯦ ꯎꯝ ꯃꯥꯅ ꯀꯩꯅꯣꯅꯦ ꯌꯦꯂꯣ ꯌꯦꯂꯣ ꯀꯔꯗ ꯄꯤꯕ ꯌꯥꯕꯅꯦ ꯗꯥꯏꯔꯦꯛ
ꯗ ꯗꯥꯏꯔꯦꯛ ꯔꯦꯗ ꯀꯥꯔꯗ ꯄꯤ ꯋꯥꯅꯤꯗ
ꯁꯥꯊꯤꯗ꯭ꯔꯣ ꯃꯥꯒꯤꯁꯦ
ꯇꯥꯏꯕꯪꯄꯥꯟꯁꯤꯗ
ꯎꯝ ꯌꯦꯜꯂꯣ ꯑꯣꯏꯔꯒꯗꯤ ꯐꯒꯗꯕ ꯗꯥꯏꯔꯦꯛ ꯋꯥꯔꯅꯤꯡ ꯅꯠꯇꯦꯕ ꯗꯥꯏꯔꯦꯛ ꯑꯥꯎꯅꯦꯕ ꯑꯗꯨꯅ
ꯃꯥꯅꯤ ꯋꯥꯔꯅꯤ ꯂꯩꯇꯦ
ꯁꯨꯃꯥꯏ ꯇꯧꯅꯕ꯭ꯔꯣ
ꯏꯪꯗꯤ ꯑꯩꯗꯤ ꯑꯗꯨꯒꯃꯏ ꯑꯩꯒ ꯇꯧꯗꯕꯅꯤ ꯅ
ꯅꯣꯛꯅꯤꯡꯕꯁꯤꯗꯤꯀꯣ
ꯑꯩ ꯑꯩ ꯑꯩꯁꯨ ꯇꯧꯔꯅꯤ ꯑꯩ ꯑꯩ ꯑꯩꯗꯤ ꯌꯥꯎꯗꯕꯅꯤꯅꯦ ꯀꯩꯁꯨ ꯀꯥꯏꯗꯦ ꯔꯦꯗ ꯀꯥꯔ ꯄꯤꯅꯤꯡꯉꯥꯏ ꯁꯨ ꯃꯤ ꯂꯩꯇꯗ ꯖꯁ ꯂꯩꯇꯦ ꯑꯩꯒꯤꯗꯤ
ꯑꯩ ꯉꯔꯥꯡꯗꯣ
ꯑꯝ
ꯃ ꯃꯃꯥꯟꯅꯕꯤꯗ ꯐꯣꯟ ꯇꯧꯔꯛꯄꯅꯦꯕꯀꯣ ꯇꯧꯔꯛꯑꯒ ꯑꯃꯗ ꯐꯣꯟ ꯇꯧꯁꯦ ꯍꯥꯏꯌꯣ ꯍꯥꯏꯔꯒ ꯑꯩꯁꯨ ꯅꯡꯕꯨ ꯇꯧ ꯇꯧ ꯑꯁꯨꯇꯧ ꯇꯧꯔꯣꯏ ꯍꯥꯏ
ꯂꯥꯎꯔꯒ ꯍꯥꯏꯕ ꯋꯥꯅꯤꯗ ꯂꯥꯎꯔꯛꯄ ꯋꯥꯅꯤꯗ ꯃꯃꯥꯟꯅꯕꯤꯒꯤ
ꯎꯝ
ꯃꯤ ꯍꯥꯠ ꯀꯩ ꯇꯧꯋꯦ
ꯃꯤꯗꯣ ꯄꯪꯍꯥ ꯍꯠꯄꯦ ꯌꯥ
ꯀꯩꯔꯣꯗ ꯑꯃꯨꯛ ꯍꯥꯡꯈ꯭ꯔꯅꯤ ꯃꯦꯁ ꯑꯃꯈꯛꯇꯪ ꯑꯣꯏꯗꯅ ꯀꯦ ꯑꯥ ꯀꯌꯥꯝ ꯀꯨꯏꯅꯥ ꯈꯥꯡꯕ ꯉꯝꯒꯗꯣꯏꯅꯣ ꯎꯝ
ꯌꯦꯟꯖꯥꯡ ꯆꯥꯛꯀꯁꯦ ꯆꯥꯛ ꯌꯥꯝꯉꯥꯟꯅꯥꯒ ꯆꯥꯕ ꯃꯥꯥꯟꯂꯦ ꯄꯀꯩ ꯏꯖꯥꯡ ꯆꯒꯦ ꯑꯥ
ꯉꯁꯤ ꯉꯁꯤꯔꯣ
ꯑꯥ
ꯉꯔꯥꯡ ꯅꯍꯥꯟ ꯑꯩꯈꯣꯏ ꯋꯀꯤꯡ ꯆꯠꯕꯗ ꯍꯩꯅꯧ ꯑꯃ ꯑꯃ ꯑꯅꯤ ꯍꯦꯛꯄꯗꯣ
ꯑꯥ
ꯑꯗꯨ ꯑꯗꯨꯒ ꯑꯂꯨꯒ ꯇꯧꯔꯒꯀꯣ ꯏꯔꯣꯟꯕ ꯃꯦꯠꯂꯒ ꯆꯥꯏꯑꯦ
ꯃꯤꯅꯥ ꯍꯥꯎꯕ ꯍꯥꯎꯕ ꯑꯁ ꯑꯍꯥꯎꯕ ꯃꯑꯣꯡꯗ ꯈꯪꯉꯤꯍꯦ ꯏꯌꯥꯝꯕꯁꯨ
ꯏꯔꯨꯝꯕ ꯇꯧꯔꯒ ꯆꯥꯏ
ꯅꯪꯩꯅ ꯇꯣꯞꯇ ꯂꯩꯕꯗꯨꯗ ꯆꯥꯃꯤꯟꯅꯁꯦꯅ ꯍꯥꯏꯒꯦ ꯇꯧꯕꯅꯦ ꯆꯥꯛꯀ ꯌꯥꯝ ꯉꯟꯕꯖꯥꯠꯅꯦ
ꯆꯥꯕ ꯌꯥꯕꯅꯤꯗ ꯑꯗꯣ ꯅ ꯃꯥꯅ ꯀꯩꯅꯣꯅ ꯅꯌꯥꯝꯕꯅ ꯕꯖꯥꯔꯗ ꯆꯠꯂꯨꯁꯦꯔꯥꯅ ꯐꯣꯟ ꯇꯧꯔꯛ
ꯎꯝ
ꯑꯗꯨꯒꯤ ꯆꯠꯄ
ꯍꯣꯔꯦꯟ ꯑꯃꯨꯛ ꯆꯛꯀꯅꯤ ꯍꯥꯏꯔ
ꯍꯣꯔꯦꯟ ꯉꯥꯏꯍꯥꯛ ꯆꯠꯀꯅꯤ ꯉꯍꯥꯛ ꯆꯠꯂꯒ ꯐꯠ ꯂꯥꯛꯀꯅꯤꯗ ꯀꯣꯏꯔꯣꯏꯗ
ꯅꯨꯡꯁꯥꯁꯦ ꯂꯩꯇ꯭ꯔꯦ ꯑ ꯂꯣꯏꯁꯤꯟꯈ꯭ꯔꯦ ꯅꯣꯡ ꯅꯤꯅꯤ ꯈ ꯈꯤꯇꯪꯅ ꯆꯥꯕ ꯅꯍꯥꯟ ꯉꯔꯥꯡꯂ ꯅꯪ ꯂꯥꯛꯄ ꯑꯗꯨꯔ ꯂꯩꯔꯝꯕꯗꯣ ꯑꯗꯨ ꯑꯗꯨꯁꯨ
ꯑꯥ
ꯑꯗꯣ ꯑꯩꯈꯣꯏ ꯋꯥꯋꯀꯤꯡ ꯆꯠꯄꯗ ꯑꯃꯈꯛꯇꯪ ꯍꯦꯛꯂꯛꯄꯗꯣ ꯑꯗꯨꯅꯦ ꯑꯗꯨꯗꯦ ꯄꯠꯄ ꯍꯧꯔꯦ ꯄꯨꯔꯛꯄ ꯅꯨꯃꯤꯠꯇ ꯆꯥꯔꯗꯤ ꯐꯒꯗꯧꯕ
ꯎꯝ ꯑꯃꯨꯛ ꯍꯦꯛꯁꯤꯀꯣ ꯍꯣꯔꯦꯟ ꯍꯣꯔꯦꯟ ꯗꯥꯎ ꯌꯥꯔꯗꯤ ꯑꯃꯨꯛ ꯍꯦꯛꯁꯤꯀꯣ
ꯏꯌꯥꯝꯕ ꯂꯥꯛꯀꯅꯤ ꯍꯥꯏꯕ꯭ꯔꯣ ꯑꯩ ꯆꯪꯕ ꯇꯜꯂꯤꯅꯦ ꯉꯥꯁꯥꯏꯁ ꯇꯔꯒ ꯈꯔ ꯑꯃꯣ ꯑꯁ
ꯑꯃꯗꫭ ꯂꯩꯔꯗꯤ ꯈꯔ ꯅꯨꯡꯉꯥꯏꯕꯀꯣ
ꯎꯝ
ꯈꯔ ꯑꯅꯦꯝꯕꯗꯣ ꯂꯩꯔꯗꯤ ꯈꯔ ꯅꯨꯡꯉꯥꯏꯒꯗꯧꯕ ꯃꯥ ꯍꯟꯗꯛꯁꯦ ꯇꯥ ꯗ꯭ꯌꯨꯇꯤ ꯇꯥꯗꯕ ꯃꯥꯜꯂꯦꯅꯦ
ꯍꯩꯅꯧꯒꯤ ꯁꯅꯥ ꯂꯩꯕꯛꯀꯤ ꯑꯩꯩꯅꯧꯁ ꯍꯥꯎꯗꯤ ꯍꯥꯎꯋꯤꯅꯦꯀꯣ ꯇꯤꯟ ꯇꯤꯟꯁꯨ ꯆꯥꯗꯦ
ꯎꯝ ꯑꯩꯗꯤ ꯆꯥꯛ ꯆꯥꯕ ꯃꯇꯝꯗ ꯄꯨꯜꯂꯒ ꯆꯥꯕꯑꯣ ꯆꯥꯕꯅꯤꯅꯀꯣ ꯂꯩꯇ꯭ꯔꯦꯕ ꯑꯩꯒꯤꯗ ꯆꯥꯛ ꯆꯥꯕ ꯃꯇꯝꯗ ꯄꯨꯜꯂꯒ ꯆꯥꯕꯁꯤꯗꯤ ꯑꯁ ꯁꯥꯎꯋꯦ ꯑꯩ
ꯐꯕꯗ ꯗꯥꯏꯖꯦꯁꯟꯁꯨ ꯅꯨꯡꯉꯥꯏꯔꯝꯕꯅꯤ
ꯑꯁ ꯑꯗꯨꯕꯨ ꯑꯗꯨꯕꯨ ꯍꯩꯅꯧꯒ ꯄꯨꯟꯅ ꯆꯥꯔꯦ ꯑꯗꯨꯒ ꯃꯔꯛ ꯇꯥꯅ ꯊꯥꯡꯖꯤꯡꯁꯨ ꯆꯥꯕꯅꯤꯅ ꯑꯁ ꯐꯥꯏꯗꯕꯁꯤꯗꯤ ꯅꯨꯡꯉꯥꯏꯔꯦꯍꯦ
ꯑꯩꯗꯤ ꯑꯍꯥꯎꯕ ꯑꯣꯛꯁꯥ ꯨꯒꯨꯝꯕ ꯁꯟꯁꯥꯒꯨꯝꯕ ꯅꯠꯇ꯭ꯔꯗꯤ ꯑꯗꯨꯒꯨꯝꯕ ꯆꯥꯒ ꯄꯨꯟꯅ ꯆꯥꯕꯗꯣ ꯑꯁ ꯉꯝꯗꯦꯅꯦ
ꯑꯁ ꯌꯥꯝ ꯍꯥꯎꯕꯅꯤꯗ ꯑꯩ ꯉꯔꯥꯡ ꯅꯨꯡꯗꯥꯡ ꯀꯩꯅꯣꯗ ꯆꯠꯂꯦꯕꯀꯣ ꯑꯩ ꯊꯦꯡꯅ ꯂꯥꯛꯑꯦꯕ ꯉꯔꯥꯡ ꯅꯨꯡꯗꯥꯡꯗꯣ ꯑꯩ ꯉꯔꯥꯡ ꯅꯨꯡꯗꯥꯡ ꯆꯥꯛ ꯊꯣꯡꯗꯕ ꯑꯌꯨꯛꯀꯤ ꯈꯔ ꯂꯦꯝꯕꯗꯣ ꯆꯥꯛꯁꯨ ꯆꯥꯅꯤꯡꯗꯕ
ꯎꯝ ꯑꯏ ꯅꯪ ꯉꯥꯏꯍꯥꯛ ꯂꯩꯔꯤꯗꯤ ꯅꯊꯟꯗ ꯂꯩ ꯇꯧꯔꯥꯛ ꯀꯅꯤ ꯅꯣꯡ ꯆꯔꯥ ꯑꯃ ꯊꯣꯡꯕꯗꯣ ꯑꯅꯤꯒꯤ ꯊꯣꯡꯕ ꯍꯧꯔꯦ
ꯈꯜꯂꯤꯅꯦ ꯑꯁ ꯑꯩ ꯑꯗꯨꯒꯨꯝꯕ ꯇꯧꯒꯗꯧ ꯃꯤ ꯅꯠꯇꯦ ꯈꯜꯂꯕ ꯖꯤꯛꯀꯥꯟꯁꯦ ꯌꯥꯔꯦꯗ
ꯅꯪ ꯈꯟꯕꯗꯣ ꯉꯝꯃꯔꯥ ꯅꯤꯔꯛ ꯊꯣꯡꯕꯗꯨꯅ ꯀꯨꯞꯄꯅꯦ ꯊꯕꯛꯁꯨ ꯀꯨꯝꯃꯦ ꯒꯦꯁꯁꯨ ꯁꯦꯞ ꯇꯧꯋꯦꯀꯣ ꯄꯩꯁꯥ ꯌꯥꯝ ꯊꯤ ꯁꯦꯚ ꯇꯧꯕꯅꯦ ꯍꯦꯛ ꯍꯞꯇꯥ ꯑꯅꯤ ꯍꯞꯇꯥ ꯑꯃ ꯑꯅꯤ ꯂꯩꯔꯒꯗꯤ ꯍꯣꯏ ꯑꯌꯨꯛ ꯇꯔꯅꯨꯡ ꯊꯤꯟꯇꯥꯔꯑꯦ ꯑꯃꯈꯛ ꯊꯣꯡꯔꯥꯅꯤ ꯑꯅꯤ ꯊꯣꯡꯉꯝꯕꯗꯣ ꯍꯥꯎꯔꯅꯤ ꯑꯌꯨꯛꯇ ꯑꯩ ꯑꯌꯨꯛꯇ ꯊꯣꯡꯗꯦ ꯑ ꯏꯚꯤꯅꯤꯡꯗ ꯊꯣꯡꯂꯝꯕ ꯑꯌꯨꯛꯁꯨ ꯌꯥꯎꯔꯕꯅꯦ ꯆꯥꯛꯄꯨꯗꯤ ꯀꯥꯞꯇꯦꯀꯣ ꯍꯟꯖꯥꯡꯗꯣ
ꯎꯝ
ꯀꯃꯥꯏꯟ ꯗꯧꯔꯦ
ꯌꯨꯛ ꯉꯔꯥꯡ ꯍꯤꯟꯖꯥꯡꯗꯣ ꯈꯔ ꯌꯥꯝꯅ ꯊꯣꯡ ꯊꯣꯡꯈ꯭ꯔ ꯃꯥꯜꯂꯦꯕ ꯍꯋꯥꯏ ꯀꯥꯞꯄꯗꯣ
ꯏꯟꯖꯡꯕꯨꯗꯤ ꯀꯩꯅꯣ ꯐꯩꯥ ꯆꯥꯛ ꯆꯥꯛꯄꯨꯗꯤ ꯅꯨꯡꯉꯥꯏꯠ ꯅꯨꯡꯁꯤꯠ ꯇꯕꯅꯦ ꯈꯨꯗꯛꯇ ꯊꯣꯡꯕꯅ ꯆꯥꯛꯄꯗꯤ ꯕꯦꯁꯣꯏ
ꯃꯥꯅꯦ
ꯁꯍꯜꯂꯒꯥꯂꯥ
ꯆꯔꯥ ꯋꯥꯟꯂꯛꯄꯅꯤꯅꯥ ꯀꯣ
ꯎꯝ
ꯆꯔꯥ ꯋꯥꯝꯃꯤꯅꯤꯅ ꯆꯥꯛ ꯂꯝꯗꯕꯥ ꯍꯥꯏꯇꯥꯔꯦ
ꯅꯨꯡꯁꯤꯠ ꯂꯥꯛꯄ꯭ꯔꯣ ꯅꯣꯏ ꯂꯩꯀꯥꯏꯗ
ꯍꯥꯥ ꯀꯔꯤꯕꯨ
ꯅꯨꯡꯁꯤꯠꯗꯨ